ꯀꯩꯗꯧꯔꯤꯅꯣ
ꯐꯝꯃꯤꯌꯦ ꯅꯪꯗꯤ
ꯑꯁ ꯆꯛꯆꯥ ꯇꯣꯛꯑꯒ ꯐꯃꯨꯡꯗ ꯂꯩꯔꯤꯗ
ꯀꯔꯤ ꯌꯦꯟꯁꯥꯡ ꯆꯥꯔꯛꯑꯒꯦ
ꯍꯪꯒꯥꯝ
ꯑꯁ ꯑꯍꯥꯎꯕꯅꯤꯅꯦ ꯍꯛꯆꯥꯡ ꯐꯒꯗꯕ ꯍꯟꯖꯥꯡꯅꯤꯅꯦ ꯑꯩꯗꯤ ꯉꯁꯤ ꯌꯦꯟ ꯆꯥꯏ
ꯑꯩꯁ ꯃꯤꯁꯨꯝ ꯋꯥꯔꯤ ꯁꯥꯟꯅꯕꯗ ꯌꯦꯟ ꯆꯥꯢꯁꯤ ꯅꯥꯊꯟꯗꯅꯤ
ꯑꯁ ꯍꯣꯏ ꯑꯣꯏꯔꯕ꯭ꯔꯥ ꯑꯗꯨꯃꯥꯏꯅ
ꯑ ꯑꯣꯏꯔꯦ
ꯎꯝ ꯅꯣꯏꯗ ꯅꯣꯡ ꯇꯥꯕ꯭ꯔꯥ ꯍꯧꯖꯤꯛ
ꯇꯥꯗꯦ
ꯑꯩꯈꯣꯏꯗ ꯍꯧꯖꯤꯛ ꯇꯥꯏꯅꯦ
ꯁꯤꯗꯗꯤ ꯑꯣꯝ ꯆꯥꯛꯅꯔ ꯂꯩꯕꯗꯣ ꯅꯣꯡ ꯇꯥꯔꯛꯇꯧꯗꯤ ꯃꯥꯜꯂꯦ
ꯑꯣ ꯑꯩꯈꯣꯏ ꯗꯗꯤ ꯇꯥꯔꯛꯑꯦꯗ
ꯑꯣ ꯅꯨꯡꯊꯤꯟ ꯐꯖꯅ ꯁꯥꯔꯝꯒꯅꯤꯅꯦ
ꯎꯝ ꯌꯥꯝ ꯁꯥꯏ ꯍꯦ ꯅꯨꯡꯁꯥ ꯁꯥꯃꯟꯗꯅ ꯃꯨꯜꯂꯕꯅꯦ ꯅꯪ ꯉꯁꯤ
ꯀꯩꯝꯆꯠ ꯇꯦ ꯉꯁꯤꯗꯤ ꯁꯟꯗꯦꯁꯨꯨ ꯑꯣꯢꯕꯅꯤꯅ ꯀꯩꯝ ꯆꯠꯇ꯭ꯔꯦ
ꯁꯥꯅꯥꯕꯒ ꯆꯠꯇꯕ꯭ꯔꯣ
ꯑꯁ ꯁꯥꯟꯅꯕꯒ ꯆꯠꯇꯦꯗꯥ ꯅꯨꯡꯊꯤꯟꯗ ꯑꯃꯨꯛ ꯃꯔꯨꯞ ꯆꯠꯄ ꯑꯗꯨ ꯍꯜꯂꯛꯑꯀꯥꯟꯗ ꯑꯃꯨꯛ ꯃꯔꯨꯞꯀꯤ ꯐꯥꯎꯋꯦꯕ
ꯑꯁ ꯑꯗꯨꯗꯤ ꯅꯪꯒꯤ ꯉꯁꯤ ꯗꯥꯎ ꯅꯨꯡ ꯅꯨꯃꯤꯠꯅꯤꯅꯦ
ꯎꯝ ꯑꯗꯨꯒꯤ ꯑꯃꯨꯛ ꯀꯩꯅꯣ ꯂꯧ ꯆꯠꯂꯨꯔꯦ ꯑꯗꯨꯗꯨꯒꯤ ꯁꯪꯗ꯭ꯔꯦ ꯑꯗꯨꯝ
ꯉꯁꯤꯗꯤ ꯕꯣꯜ ꯌꯦꯡꯒꯗ꯭ꯔꯣ
ꯄꯨꯡ ꯑꯃ ꯃꯈꯥꯏꯗ ꯍꯥꯏꯌꯦ ꯌꯦꯡꯕꯗꯤ ꯉꯝꯗꯧꯕꯗꯤ ꯃꯥꯜꯂꯦ ꯍꯥꯏꯗꯤ ꯉꯔꯥꯡ ꯑꯩꯅ ꯇꯨꯝꯕꯗꯣ ꯄꯨꯡ ꯕꯥꯔꯣ ꯍꯦꯜꯂꯦꯕ ꯑꯗꯨꯗꯤ ꯉꯥꯏ ꯉꯝꯒꯗꯕ ꯆꯥꯟꯁ ꯂꯩꯌꯦ
ꯅꯪꯕꯨꯉꯥꯟ ꯀꯩꯅꯣꯒꯤ ꯌꯦꯡꯕ꯭ꯔꯣ ꯑꯥꯔꯖꯦꯟꯇꯤꯅꯥꯒꯤ ꯌꯦꯡꯕ꯭ꯔꯣ
ꯌꯦꯡꯗ꯭ꯔꯦꯗ ꯑꯁ ꯄꯨꯡ ꯑꯍꯨꯝ ꯃꯈꯥꯏꯗꯕꯣ ꯑꯍꯨꯝ ꯃ ꯑꯅꯤ ꯃꯈꯥꯏꯗꯔꯥ ꯑ
ꯃꯗꯗꯤ ꯌꯦꯡꯕ ꯃꯥꯟꯗꯅ ꯍꯪꯉꯤ ꯑꯗꯨꯗꯨꯒ
ꯑꯁ ꯄꯨꯡ ꯑꯅꯤ ꯃꯈꯥꯏ ꯇꯥꯕꯗ ꯇꯥꯅꯕ ꯉꯥꯏꯕꯗ ꯈꯨꯋꯥꯁꯤꯗꯤ ꯇꯨꯝꯅꯤꯡꯕꯅ ꯁꯤ
ꯑ ꯇꯨꯝꯊꯣꯛꯑꯨꯔ ꯑꯗꯨꯝ ꯌꯦꯡ ꯌꯥꯕ ꯑꯗꯨꯕꯨ
ꯑꯌꯨꯛ ꯑꯌꯨꯛ ꯑꯗꯨꯝ ꯌꯦꯡꯉꯤꯗ
ꯑꯩꯗꯤ ꯉꯍꯥꯛ ꯇꯨꯝꯃꯦ ꯑꯗꯨꯗꯨꯒ ꯑꯦꯂꯥꯝ ꯊꯝꯃꯝꯃꯀꯥꯟꯗ ꯑꯗꯨꯝ ꯌꯦꯡꯉꯦ
ꯎꯝ ꯑꯥꯔꯖꯦꯟꯇꯤꯅꯥꯗꯤ ꯑꯗꯨꯝ ꯁꯥꯟꯅꯕ ꯈꯨꯗꯤꯡ ꯉꯝꯃꯦ ꯐꯣꯔ ꯃꯦꯠꯁ ꯁꯥꯟꯅꯕꯗꯣ ꯎꯝ ꯃꯔꯤꯔꯛ ꯃꯨꯛꯁꯨ ꯉꯝꯃꯤꯅꯦ ꯑꯃꯨꯛꯀ
ꯉꯝꯃꯦ
ꯑꯗꯨꯅꯦ ꯑꯩꯈꯣꯏꯅ ꯄꯥꯝꯃꯤꯖꯦ ꯑꯩꯗꯤ ꯍꯟꯗꯛ ꯃꯥ ꯂꯧꯕꯤꯌꯣꯗꯅꯦ ꯑꯩꯅ ꯈꯜꯂꯤꯖꯦ
ꯑꯔꯣꯏꯕꯅꯤꯅ
ꯎꯝ ꯍꯥꯏꯗꯤ ꯃꯣꯏꯒꯤ ꯁꯥꯟꯅꯕꯗꯣ ꯌꯦꯡꯅꯤꯡꯉꯦ ꯍꯥꯏꯔꯁꯨ ꯑꯃꯨꯛ ꯍꯟꯅ ꯌꯦꯡꯕ ꯐꯪꯉꯔꯣꯏꯕ ꯃꯣꯏꯒꯤ ꯑꯔꯣꯏꯕ ꯑꯣꯏꯕꯅꯤꯅ
ꯎꯝ ꯑꯇꯩ ꯑꯇꯩꯒꯤꯗꯤ ꯌꯦꯡꯅꯤꯡꯗꯦ ꯑꯗꯨꯒ ꯍꯥꯂꯟ ꯍꯥꯏꯕ꯭ꯔꯥ ꯍꯥꯂꯦꯟ ꯍꯥꯏꯕ꯭ꯔꯥ ꯃꯁꯝ ꯁꯥꯡꯕ ꯅꯨꯄꯥꯗꯣ ꯑꯁ ꯃꯥꯏ ꯃꯑꯣꯡ ꯃꯇꯧꯗꯨ ꯅꯣꯛꯅꯤꯡꯕ ꯃꯤ ꯑꯃ ꯌꯥꯎꯔꯤ ꯃꯥꯒꯤꯗꯨ ꯖꯣꯀꯔ
ꯑꯆꯥꯄꯣꯠ ꯆꯥꯕꯩ ꯈꯪꯕꯗꯨ ꯎꯔꯕꯣ
ꯍꯣꯏꯅꯦ ꯎꯔꯦꯅꯦ ꯁ ꯑꯩꯗꯤ ꯃꯥꯖꯦ ꯖꯣꯀꯔ ꯑꯣꯏꯔꯗꯤ ꯐꯒꯗꯧꯅꯤꯅ ꯈꯜꯂꯦ ꯕꯣꯜ ꯁꯥꯟꯅꯗꯣꯏ ꯁꯔꯨꯛꯇꯣ
ꯖꯣꯒꯔ ꯑꯃ ꯑꯁꯦꯡꯕ ꯖꯣꯒꯔꯗꯣ
ꯎꯝ ꯃꯥꯅ ꯁꯥꯟꯅꯕ ꯊꯣꯂꯛꯄꯗ ꯃꯁꯝꯒ ꯊꯥꯗꯔꯒ ꯃꯨ ꯊꯣꯛꯂꯛꯄꯗꯣ ꯑꯁ ꯂꯨ ꯑꯣꯏꯔꯦꯅꯦ
ꯃꯣꯏꯒꯤ ꯃꯦꯠꯁ ꯀꯥꯔꯀꯥꯟꯗ ꯁꯦꯂꯦꯕ꯭ꯔꯦꯁꯟ ꯌꯦꯡꯉꯣ ꯗꯨꯅ ꯍꯦꯟꯅ ꯅꯨꯡꯉꯥꯏꯕꯅꯦ ꯃꯥꯗꯤ
ꯍꯣꯏ ꯑꯗꯨꯅꯦ ꯑꯁ ꯃꯁꯥ ꯃꯊꯟꯇꯐꯥꯎ ꯈꯪꯕ ꯈꯪꯉꯤꯗꯨꯕꯨ ꯀꯔꯤꯗꯅꯤ ꯈꯪꯗꯦ
ꯑꯦ ꯑꯥꯏꯅꯤ
ꯑꯦ ꯑꯥꯏꯔ ꯑꯗꯣ
ꯍꯣꯏ
ꯑꯩꯗꯤ ꯑꯋꯣꯏꯕꯒ ꯃꯥꯜꯂꯨꯔꯦꯍꯦ
ꯅꯠꯇꯦ
ꯎꯝ
ꯃꯥꯏ ꯑꯗꯨꯒꯤ ꯑꯅꯤ ꯑꯍꯨꯝ ꯁꯨꯕꯅꯤꯗ ꯑꯗꯨꯝꯕ
ꯈꯪꯗꯦ ꯑꯩꯗꯤ ꯑꯦ ꯌꯥꯏꯅꯤ ꯈꯪꯗꯕꯅꯤꯅ ꯀꯔꯤ ꯈꯨꯆꯥꯅꯣ ꯃꯥꯒꯤꯖꯤ ꯃꯊꯤꯕꯣꯡ ꯉꯥꯎꯕꯩꯔ ꯀ ꯑꯩꯗꯤ ꯖꯥꯠ ꯖꯥꯠ ꯈꯜꯂꯨꯔꯕꯅꯤꯍꯦ ꯑꯗꯨꯃꯥꯏꯅ ꯆꯥꯔꯗꯤ ꯃꯤ ꯑꯇꯩ ꯑꯇꯩꯁꯨ ꯂꯣꯏꯅ ꯈꯟꯒꯅꯤꯕ
ꯍꯦ ꯀꯥꯏꯗꯒꯤ ꯑꯗꯨꯃꯥꯏꯅ ꯀꯅꯥꯕꯨ ꯆꯥꯟꯅꯔꯤ ꯀꯦꯐꯦꯗ
ꯀꯔꯤꯕ
ꯀꯦꯐꯦꯗꯕꯨ ꯑꯗꯨꯃꯥꯏ ꯀꯅ ꯆꯥꯟꯅꯒꯦ
ꯑꯁ ꯈꯛ ꯂꯩꯗꯅ ꯃꯤ ꯑ ꯈꯔꯗꯤ ꯌꯥꯝ ꯐ꯭ꯔꯤ ꯑꯣꯏꯕ ꯃꯤꯁꯨ ꯌꯥꯎꯋꯦꯕ
ꯎꯝ
ꯃꯤ ꯍꯥꯏꯗꯤ ꯃꯥꯟꯅꯗꯦꯗꯅ ꯑꯃ ꯑꯃꯒ ꯃꯥꯟꯅꯗꯕꯅꯤꯅ ꯐ꯭ꯔꯤ ꯑꯣꯏꯔꯒ ꯆꯥꯕꯁꯨ ꯌꯥꯎꯋꯤ ꯋꯦ ꯌꯥꯝ ꯍꯪꯒꯣꯏꯅ ꯆꯥꯕꯁꯨ ꯌꯥꯎꯋꯦ ꯑꯗꯨꯒꯤ ꯅꯣꯛ ꯅꯣꯛꯅꯕꯥꯏꯅ ꯁꯨꯝ ꯄꯨꯊꯣꯔꯛ ꯄꯒꯨꯝꯕ ꯑꯣꯏꯔꯝꯒꯅꯤꯗ
ꯑꯣꯏꯗꯣꯏꯅꯤ
ꯃꯁꯛ ꯑꯩꯗꯤ ꯈꯪꯉꯨꯔꯕꯅꯦꯕ ꯀꯔꯤꯅꯣꯗ ꯇꯧꯔꯤꯁꯤꯕꯣꯅ ꯑꯗꯨꯃꯥꯏꯅ ꯐ ꯐꯕꯨꯗꯤ ꯐꯖꯩ ꯃꯁꯛꯇꯣ
ꯐꯖꯕꯅꯤ ꯐꯖꯕꯅꯤ
ꯑꯗꯣ ꯃꯥꯒꯤꯁꯨ ꯑꯔꯣꯏꯕ ꯑꯣꯏꯔꯕ꯭ꯔꯣ
ꯃꯥꯏꯗꯤꯗꯤ ꯑꯣꯏꯗꯦ
ꯑꯣꯏꯗꯦꯀꯣ
ꯑꯣꯏꯗꯦ
ꯑꯣꯏꯔꯤꯁꯦ ꯔꯣꯅꯥꯜꯗꯣꯅꯦ ꯃꯦꯁꯤꯅꯦ ꯅꯦꯃꯥꯔꯅꯦ ꯃꯣꯏ ꯑꯍꯨꯝ ꯈꯛꯇꯒꯤꯔꯣ
ꯂꯨꯀꯥꯜ ꯃꯣꯗꯤꯛ ꯂꯩꯔꯦ ꯇꯩꯗꯤ ꯖꯔꯃꯅꯤꯒꯤ ꯑꯃꯅꯤ ꯑꯣꯏꯒ꯭ꯔꯦ
ꯎꯝ ꯑꯗꯣ ꯃꯦꯁꯤꯖꯦ ꯍꯥꯟꯅ ꯕꯔꯀꯥ ꯌꯥꯎꯔꯝ ꯕꯔꯀꯥꯗ ꯌꯥꯎꯔꯝꯕ꯭ꯔꯥ
ꯃꯦꯁꯤ ꯕꯔꯀꯥꯗꯩ ꯍꯧꯔꯛꯏꯅꯦ
ꯑꯣ
ꯆꯍꯤ ꯇꯔꯥ ꯆꯍꯤ ꯇꯔꯥꯅꯤꯊꯣꯏ ꯇꯔꯥꯍꯨꯝꯗꯣꯏ ꯑꯗ꯭ꯋꯥꯏꯗꯒꯤ ꯕꯔꯀꯦꯗ ꯂꯩꯔꯛꯑꯕꯅꯦ ꯃꯥꯗꯤ
ꯑꯗꯨꯒ ꯍꯧꯖꯤꯛ ꯃꯥꯅ ꯑꯃꯨꯛ ꯑꯥꯔꯖꯦꯟꯇꯤꯅꯥꯒꯤꯗ ꯆꯪꯕꯩꯔꯕ
ꯕꯣꯜ ꯌꯦꯡꯗꯔꯦ ꯃꯦꯁꯤ ꯈꯛꯇ ꯌꯦꯡꯉꯦꯗ
ꯍꯣꯏ ꯎꯝ ꯑꯩ ꯃꯦꯁꯤ ꯈꯇꯩꯅꯤ ꯌꯦꯡꯉꯤꯖꯦ
ꯕꯔꯀꯥ ꯍꯥꯏꯖꯤꯗꯤ ꯏꯁꯄꯦꯟꯒꯤ ꯀ꯭ꯂꯕꯅꯦ
ꯑꯣ
ꯔꯤꯌꯦꯜ ꯃꯦꯖꯤꯠ ꯕꯔꯀꯥ ꯕꯔꯁꯦꯂꯣꯅꯥ ꯑꯗꯩꯗꯤ ꯂꯩ ꯑꯗꯨꯃꯥꯏꯅ ꯂꯩꯕꯅꯦꯕ ꯃꯣꯏꯖꯨ
ꯎꯝ
ꯀ꯭ꯂꯕꯅꯦꯕ ꯅꯣꯏ ꯈꯨꯟꯒꯤꯁꯨ ꯀ꯭ꯂꯕ ꯂꯩꯔꯝꯒꯅꯤꯗ
ꯂꯩꯌꯦ
ꯑꯗꯨꯃꯥꯏꯅ ꯂꯩꯕꯅꯦꯕ ꯃꯣꯏꯖꯨ
ꯑꯣ ꯀꯥꯂꯕꯀꯤ ꯃꯃꯤꯡ ꯑꯣꯏꯔꯦ ꯑꯗꯨꯗꯤ
ꯑ ꯑꯥꯔꯖꯦꯟꯇꯤꯅꯥ ꯍꯥꯏꯖꯤꯅ ꯃꯥꯒꯤ ꯀꯟꯇ꯭ꯔꯤꯅꯤ
ꯑꯣ ꯑꯩꯗꯤ ꯕꯔꯀꯥ ꯕꯔꯀꯥ ꯍꯥꯏꯅꯕꯗꯨꯗ ꯑꯃꯨꯛ ꯇꯣꯡꯉꯥꯜꯂꯕ꯭ꯔꯅ
ꯇꯣꯉꯥꯟꯗꯦ ꯕꯥꯔꯁꯦꯂꯣꯅꯥ ꯍꯥꯏꯗꯣ ꯍꯧꯖꯤꯛ ꯌꯥꯝꯃꯥꯜ ꯍꯣꯏ ꯁꯥꯅꯔꯤꯗꯣ
ꯑꯣ ꯑꯁ ꯌꯥꯝꯃꯥꯜ ꯍꯥꯏꯔꯒ ꯃꯥꯒꯤ ꯈꯣꯡꯒ꯭ꯔꯥꯎ ꯈꯨꯁꯦꯠꯇꯨꯗꯤ ꯌꯥꯝ ꯍꯩꯅꯗꯦꯍꯦ ꯑꯗꯨꯕꯨ ꯀꯃꯥꯏꯅ ꯁꯦꯠꯅꯒꯦꯕ
ꯈꯪꯗꯦ ꯃꯣꯏ ꯌꯥꯝ ꯁꯦꯠꯅꯩꯗꯨꯗꯤ ꯑꯗꯨꯃꯥꯏꯅ ꯅꯦꯒ꯭ꯔꯣꯒꯩꯗꯤ
ꯑꯗꯨꯒ ꯀꯩꯅꯣꯁꯨ ꯅꯏꯃꯥꯔꯗꯨꯁꯨ ꯑꯗꯨꯝ ꯁꯦꯠꯄꯅꯤꯀꯣ
ꯎꯝ
ꯃꯣꯏ ꯃꯣꯏ ꯃꯇꯨꯅꯒ ꯀꯩꯝ ꯍꯥꯏꯗꯕ ꯃꯥꯜꯂꯦ
ꯍꯥ ꯌꯥꯃꯥꯜꯒꯤ ꯃꯃꯥꯟꯅꯕ ꯑꯃ ꯂꯩꯕꯅꯦ ꯅꯤꯀꯣ ꯋꯤꯂꯤꯌꯝ ꯑꯅ ꯁ꯭ꯄꯦꯟꯒꯤꯗ ꯃꯁꯝ ꯃꯃꯥꯡꯗ ꯊꯥꯗꯕ
ꯌꯥꯝꯃꯥꯁꯨ ꯑꯗꯨꯝ ꯃꯁꯛ ꯐꯖꯩꯑꯦꯅꯦ
ꯌꯥꯃꯥꯜꯗꯣ ꯃꯁꯛ ꯐꯖꯩꯌꯦ
ꯍꯣꯏ
ꯎ ꯀꯩꯗ ꯌꯦꯡꯉ ꯐꯖꯩꯅꯣ ꯈꯪꯗꯦ
ꯑꯝ ꯔꯥꯁꯤ ꯑꯃ ꯌꯥꯎꯋꯦꯕ ꯃꯨꯖꯔꯁꯨ ꯁꯦꯁ ꯔꯥꯁꯤꯅ ꯃꯇꯨꯝ ꯃꯇꯨꯝ ꯍꯥꯏꯕꯗꯨꯅꯤ
ꯎꯝ
ꯎꯝꯃꯤꯗꯤꯅꯦ ꯃꯨꯔꯁ ꯃꯨꯔ ꯔꯒ ꯔꯥꯁꯤ ꯂꯩꯕꯗꯨꯅ ꯍꯦꯟꯅ ꯐꯖꯕꯅꯦ ꯉꯧꯔꯒ ꯉꯧꯕ ꯑꯃꯨꯛ ꯐꯖꯩ ꯍꯥꯏꯕ꯭ꯔꯣꯅꯦ
ꯑꯗꯣ ꯅꯪ ꯅꯦꯃꯥꯔꯗꯣ ꯔꯥꯁꯤ ꯂꯩ ꯍꯥꯏꯔꯗꯤ ꯐꯩ ꯌꯥꯝꯃꯥꯜꯗ ꯔꯥꯁꯤ ꯂꯩ ꯍꯥꯏꯔꯗꯤ ꯈꯪꯗ꯭ꯔꯦ ꯑꯩꯖꯨ
ꯑꯌꯥ ꯑꯗꯨꯝ ꯐꯖꯕꯒꯤ ꯍꯥꯏꯕꯒꯤ ꯋꯥꯅꯤꯗ ꯑꯩꯒꯤ ꯃꯤꯠꯇꯗꯤ ꯑꯗꯨꯝ ꯔꯥꯁꯤꯗꯤ ꯈꯔ ꯈꯔ ꯌꯥꯎꯋꯦꯕ ꯍꯦ
ꯂꯩꯥꯕꯅꯦ ꯂꯩꯥꯕꯅꯦ
ꯃꯣꯏꯒꯤ ꯑꯩꯅ ꯈ꯭ꯋꯥꯏꯗꯩ ꯆꯥꯛꯏꯁꯦ ꯃꯥꯏ ꯃꯁꯝꯗꯨꯅꯦ ꯈꯣꯏꯔꯒ ꯇꯧꯕꯗꯣ ꯎꯝ ꯁꯝ ꯈꯣꯏꯕꯁꯤꯅꯦ ꯑꯩꯅ ꯈ꯭ꯋꯥꯏꯗꯒꯤ ꯄꯥꯝꯃꯤꯖꯦ ꯃꯥꯅ ꯁꯝ ꯈꯣꯏꯍꯜꯂꯤꯗꯣ ꯃꯥ ꯌꯥꯝ ꯆꯥꯅꯩꯕ ꯃꯥꯒꯤꯗꯣ
ꯆꯥꯅꯕꯅꯤ
ꯑꯗꯨꯗꯕꯨ ꯉꯥꯎꯔꯣꯢ
ꯅꯠ ꯅꯠꯇ꯭ꯔꯗꯤ ꯆꯤꯔꯥꯢꯗꯣ ꯎꯗꯨꯢꯕ
ꯎꯝ ꯃꯥꯟꯅꯦ
ꯆꯤꯔꯥꯏ ꯇꯥꯡꯕꯅꯦ
ꯎꯝ ꯑꯁ ꯅꯨꯄꯥ ꯅꯨꯄꯥ ꯑꯌꯥꯝꯕꯒꯤ ꯆꯤꯔꯥꯏ ꯇꯥꯡꯕ ꯇꯥꯡꯗꯕ ꯊꯣꯏꯗꯣꯛꯅ ꯎꯗꯦ ꯗꯥ ꯍꯥꯏꯗꯤ ꯃꯣꯏꯗꯤ ꯁꯝꯗꯣ ꯎꯝ ꯃꯃꯥꯡꯗ ꯊꯥꯙꯕꯒꯨꯝꯕ ꯇꯧꯋꯦꯗꯅꯥ
ꯎꯪ
ꯑꯗꯨꯒꯤ ꯎꯗꯦ ꯗꯥ ꯇꯥꯡꯕ꯭ꯔꯥ ꯇꯥꯡꯗꯕ꯭ꯔꯥ ꯈꯪꯗꯦ
ꯇꯥꯡꯕꯗꯨꯅꯕꯨ ꯊꯥꯗꯥꯅꯔꯤꯅꯤ
ꯑꯌꯥꯝꯕꯗꯤ ꯂꯣꯏ ꯇꯥꯡꯉꯝꯒꯅꯤ ꯃꯣꯏꯅ ꯃꯃꯥꯡꯒꯤ ꯊꯔꯥꯛ ꯇꯧꯋꯦ ꯎꯪ
ꯅꯨꯄꯤꯗꯖꯨ ꯇꯥꯡꯕ ꯌꯥꯝ ꯂꯩꯗꯨꯗꯤ
ꯑꯩꯈꯣꯏ ꯅꯨꯄꯤꯅꯤ ꯇꯥꯡꯉꯁꯨ ꯃꯃꯥꯡꯒꯤ ꯁꯝ ꯃꯨꯛ ꯊꯥꯗꯔꯒ ꯀꯩꯅꯣ ꯇꯧꯕꯌꯥꯏꯗꯅ
ꯎꯪ
ꯅꯣꯏ ꯅꯨꯄꯥꯒꯤꯗꯤ ꯇꯥꯡꯉꯥꯁꯨ ꯑꯗꯨꯝ ꯇꯥꯡꯗ꯭ꯔꯁꯨ ꯑꯗꯨꯝ
ꯁꯝꯗꯨꯝ ꯃꯃꯥꯡꯗ ꯊꯥꯗ ꯂꯩꯔꯕ
ꯎꯝ ꯁꯝꯈꯣꯏꯍꯟꯕꯁꯤꯅꯦ ꯈ꯭ꯋꯥꯏꯗꯒꯤ ꯄꯥꯝꯖꯕ ꯑꯩꯗꯤ
ꯈꯣꯌ ꯃꯁꯥꯏ ꯈꯣꯏ
ꯁꯝꯈꯣꯏꯍꯟꯕꯗ ꯄꯛꯇꯕ ꯃꯤ ꯈꯔꯁꯨ ꯌꯥꯎꯋꯦ ꯑꯗꯨ ꯑꯣꯏꯔꯖꯨ
ꯀꯥꯏꯗꯩ ꯃꯣꯏꯃꯥꯏꯅ ꯈꯣꯏꯕꯗꯨꯗꯤ ꯀꯅꯥꯝ ꯂꯩꯇꯕꯅꯤ
ꯍꯣꯌ ꯏꯅꯦ
ꯃꯅꯤꯄꯨꯔꯗꯗꯤ
ꯑꯥꯁ ꯃꯅꯤꯄꯨꯔꯗ ꯍꯥꯏꯔꯒ ꯃꯅꯤꯄꯨꯔꯤ ꯀꯔꯤꯅꯣ ꯃꯆꯥꯁꯤꯡꯁꯤꯕꯨ ꯁꯝ ꯈꯣꯏꯍꯜꯂꯖꯨ ꯀꯔꯤ ꯀꯔꯤ ꯀꯔꯤ ꯗꯤꯖꯥꯏꯟꯅꯣ ꯃꯣꯏꯅ ꯇꯧꯔꯤ ꯃꯌꯥꯝꯖꯤꯕꯨ ꯏꯁ ꯏꯃꯥꯏꯕꯦꯝꯃ
ꯑꯩꯗꯤ ꯕꯥ
ꯅꯪꯗꯤ ꯅꯠꯇꯕ꯭ꯔꯥ ꯍꯥꯏꯖꯦ
ꯑꯩꯗꯤ ꯅꯠ ꯇꯦ ꯅꯠꯇꯦ ꯅꯠꯇꯦ ꯑꯩꯗꯤ
ꯅꯪ ꯗꯤ ꯑꯇꯣꯞꯄꯗꯒꯤ ꯂꯥꯛꯄꯅꯦꯕ
ꯃꯥꯟꯅꯦ ꯑꯩꯗꯤ ꯑꯥꯔꯖꯦꯟꯇꯤꯅꯥꯗꯩ ꯂꯥꯛ ꯄꯅꯤ ꯂꯥꯛ ꯄꯅꯤ
ꯒꯥꯥꯔꯗꯩ ꯅꯠꯇ꯭ꯔꯕꯣꯍꯧꯖꯤꯛꯇꯤ
ꯍꯧꯖꯤꯛꯁꯨ ꯒꯥꯔꯗꯩ ꯅꯠꯇꯦ ꯑꯥꯔꯖꯦꯟꯇꯤꯅꯥꯗꯩꯅꯦ
ꯍꯌꯦꯡꯗꯩ ꯃꯤꯉꯣꯟꯗꯗꯤ ꯍꯥꯌꯔꯨꯔꯅꯨꯀꯣ
ꯀꯔꯤꯒꯤ ꯀꯥꯎꯗꯣꯏꯔ ꯑꯩꯉꯣꯟꯗ
ꯅꯠꯇꯦ ꯃꯤ ꯊꯤ ꯊꯤ ꯉꯥꯡꯕꯤꯔꯛꯀꯅꯤ ꯚꯥꯔꯗꯒꯤ ꯑꯥꯔꯖꯦꯟꯇꯤꯅꯥ ꯑꯣꯟꯈ꯭ꯔꯕ꯭ꯔꯥ
ꯑꯗꯨꯕꯨꯗꯤ ꯍꯥꯌꯗꯤ ꯍꯥꯌꯔꯔꯣꯏꯗ ꯍꯥꯌꯅꯤꯡꯉꯁꯨ ꯍꯥꯌꯔꯔꯣꯏ ꯍꯥꯏꯗꯤ ꯃꯣꯏꯒꯤ ꯑꯔꯣꯏꯕ ꯑꯣꯏꯝꯅꯤꯅ ꯍꯥꯏꯔ ꯀꯩ ꯀꯥꯟꯅꯒꯦꯅꯦ
ꯎꯝ ꯐ꯭ꯔꯦꯟꯁꯤꯞ ꯃꯔꯛꯇꯁꯨ ꯀꯩꯅꯣ ꯁꯞꯄꯣꯔꯠꯇꯣ ꯃꯥꯟꯅꯗꯕꯩ ꯈꯠꯅꯕꯒꯖꯨ ꯌꯥꯎꯔꯛ ꯑꯩꯗꯤ ꯀꯤꯕ ꯚꯤꯗꯤꯑꯣ ꯀꯩꯅꯣꯗ ꯚꯥꯏꯔꯦꯜ ꯆꯠꯂꯛꯏꯑꯗꯨꯗꯤ ꯑꯥꯏ ꯖꯤꯗꯒ
ꯑꯗꯨꯅꯦ ꯑꯗꯨꯕꯨꯗꯤ ꯏ ꯂꯝ ꯈꯠꯇꯩꯩ ꯅꯠꯇꯦ ꯇꯤꯟꯅꯕ ꯃꯔꯛꯇ ꯌꯥꯎꯔꯛꯏꯅꯤ ꯀꯩꯅꯣ
ꯎꯪ ꯑꯗꯨꯕꯨꯗꯤ ꯑꯥ ꯃꯣꯏ ꯁꯨꯝ ꯢꯟ ꯃꯣꯏ ꯃꯣꯏꯒꯤ ꯁꯞꯄꯣꯔꯠ ꯇꯧꯖꯕꯒꯤ ꯁꯨꯝ ꯎꯝ ꯇꯧꯕꯅꯤꯗ ꯍꯣꯢꯅꯦ ꯑꯩꯒꯤ ꯑꯩꯒꯤ ꯇꯤꯝ ꯑꯩꯅ ꯁꯞꯄꯣꯔꯠ ꯇꯧꯔꯤꯕ ꯃꯤꯗꯨꯗꯤ ꯍꯟꯅ ꯍꯟꯊꯅ ꯋꯥ ꯉꯥꯡꯕ ꯌꯥꯗꯦ ꯈꯣꯠꯄꯒꯨꯝꯕꯗꯨ ꯑꯗꯨꯃꯥꯏꯟ ꯇꯧꯕꯅꯦꯕ ꯃꯥꯁꯨ
ꯇꯥꯃꯤ
ꯍꯣꯏꯅꯦ ꯃꯦꯁꯤꯗꯣ ꯃꯁꯛ ꯑꯗꯨ ꯇꯧꯋꯦ ꯑꯗꯥ ꯇꯧꯋꯦ ꯍꯥꯏꯔꯗꯤ ꯃꯦꯁꯤ ꯐꯦꯟ ꯑꯣꯏꯔꯤꯕ ꯑꯈꯣꯏꯗꯤ ꯁꯥꯎꯅꯤꯡꯕ ꯇꯥꯕ ꯍꯧꯖꯤꯛ ꯃꯥꯅ ꯁꯥꯟꯅꯗꯣꯏꯁꯨ ꯎꯝ ꯉꯝꯕꯤꯌꯣ ꯁꯤꯗꯅꯦ ꯑꯩꯅ ꯈꯜꯂꯤꯖꯦ
ꯇ꯭ꯋꯦꯟꯇꯤ ꯇꯨꯒꯤ ꯌꯦꯡꯍꯧꯕ꯭ꯔꯣ
ꯀꯥꯏꯗꯩꯅꯣꯗ
ꯍꯟꯇꯛ ꯈꯛꯇꯔꯣ ꯅꯪ ꯌꯦꯡꯉꯛꯏꯖꯦ
ꯃꯥꯅꯦ
ꯑꯩꯁ
ꯑꯩ ꯍꯥꯟꯅꯗꯤ ꯕꯣꯜꯒꯁꯦ ꯏꯟꯇ꯭ꯔꯦꯁ ꯑꯝꯐꯥꯎ ꯌꯥꯎꯔꯝꯗꯕꯅꯦꯕ ꯏꯅꯥꯎꯅꯨꯄꯥ ꯃꯣꯏꯅ ꯁꯥꯟꯅꯕ ꯐꯥꯎꯕꯗ ꯀꯔꯤꯒꯤ ꯕꯣꯜ ꯁꯥꯟꯅꯩꯅꯣ ꯅꯈꯣꯡ ꯅꯈꯨꯠ ꯇꯦꯛꯅꯤꯡꯕ꯭ꯔꯣꯅ ꯂꯥꯎꯕꯅꯦꯕ ꯑꯩꯗꯤ
ꯍꯟꯗꯛꯅ ꯀꯩꯗ ꯌꯦꯡꯅꯤꯡꯉꯛꯏꯕ
ꯍꯟꯗꯛꯁꯤꯅ ꯃꯣꯏꯒꯤ ꯑꯔꯣꯏꯕ ꯑꯣꯏꯔꯦ ꯍꯥꯏꯕꯗꯨꯗꯅꯦ ꯑꯩꯁꯦ ꯍꯥꯟꯅꯗꯒꯤꯗꯤ ꯃꯦꯁꯤ ꯁꯤꯁꯦ ꯈꯤꯇꯪ ꯄꯥꯝꯗꯤ ꯄꯥꯝꯃꯛꯄꯗꯣ ꯑꯗꯨꯗ ꯍꯥꯟꯅꯗꯤ ꯃꯣꯏ ꯃꯤꯡꯁꯤ ꯌꯥꯝ ꯆꯠꯂꯝꯃꯦꯗꯅ ꯑꯗꯨꯒꯤ ꯁꯨꯝ ꯃꯦꯁꯤꯒꯤ ꯄꯥꯝ ꯈꯤꯇꯪ ꯄꯥꯝꯂꯝꯕꯗꯨꯗꯅꯦ ꯑꯔꯣꯏꯕꯁꯨ ꯑꯣꯏꯔꯦꯅ ꯍꯥꯏꯕꯗꯨꯗ ꯌꯦꯡꯅꯤꯡꯕꯩ ꯋꯥꯅꯤꯗ
ꯑꯣ ꯑꯇꯩꯗꯤ ꯄꯥꯝꯗꯦꯕ
ꯄꯥꯝꯗꯦ ꯄꯥꯝꯗꯦ ꯍꯣꯏ ꯄꯣꯏꯅꯕꯣ ꯢꯁ
ꯁꯞꯄꯣꯔꯠꯇꯤ ꯃꯥꯟꯅꯩꯅꯤꯅꯦ
ꯎꯝ ꯃꯥꯅꯩꯑꯦ ꯅꯪꯁꯨ ꯃꯥꯟꯅꯕ꯭ꯔꯥ ꯍꯥꯢꯁꯦ
ꯑꯦ ꯈꯣꯏꯗꯤ ꯀꯨꯢꯔꯦ ꯌꯦꯡꯉꯩꯗꯣ ꯁꯤꯛꯁꯇꯩꯅꯤ
ꯎꯝ ꯑꯗꯨꯗꯤ ꯅꯪꯁꯨ ꯕꯣꯜ ꯁꯥꯟꯅꯕ ꯌꯥꯝ ꯄꯥꯝꯃꯝꯒꯅꯤꯗ
ꯁꯥꯟꯅꯔꯝꯃꯤꯗ ꯍꯥꯟꯅ
ꯍꯣꯢꯅꯦ
ꯍꯧꯖꯤꯛꯇꯤ ꯃꯤ ꯂꯩꯇ꯭ꯔꯦ
ꯀꯔꯤꯒꯤ ꯃꯤ ꯂꯩꯇꯕ꯭ꯔꯣ
ꯈꯣꯏ ꯂꯩꯀꯥꯏꯗ ꯁꯥꯟꯅꯗ꯭ꯔꯝꯅꯤꯅ ꯀꯥꯏ ꯁꯥꯟꯅꯧꯅꯤ ꯏꯊꯟ ꯆꯠꯂꯒ
ꯑꯗꯨꯗꯤ ꯑꯇꯣꯞ ꯑꯇꯣꯞ ꯑꯇꯣꯞꯄ ꯂꯩꯀꯥꯏꯗ ꯆꯠꯂꯒ ꯁꯥꯟꯅꯧꯔꯣ ꯀꯩꯅꯣ
ꯑꯦ ꯃꯇꯝꯗꯣ ꯌꯥꯔꯗꯤ ꯁꯥꯟꯅꯔꯣꯏꯗ꯭ꯔꯣ
ꯎꯝꯍꯝ ꯅꯪꯗꯤ ꯌꯥꯝ ꯊꯕꯛ ꯆꯤꯟꯕ ꯏꯕꯨꯡꯉꯣꯅꯤꯅ
ꯇꯦꯗ ꯑꯗꯨꯢ ꯅꯠꯇꯦ ꯅꯣꯡꯃꯈꯛ ꯆꯠꯄꯗꯨꯗꯤ ꯀꯥꯟꯅꯗꯦꯗꯅ
ꯎꯝ
ꯅꯣꯡ ꯐꯥꯗꯣꯛ ꯆꯠꯄ ꯆꯠꯄꯗꯨꯗꯤ ꯃꯈꯜ ꯑꯃꯅꯦ
ꯍꯣꯏ ꯅꯣꯡ ꯐꯥꯗꯣꯛ ꯆꯠꯄꯗꯨꯗꯤ ꯃꯈꯜ ꯑꯃꯅꯤ
ꯅꯣꯡ ꯐꯥꯗꯣꯛ ꯇꯞꯇ ꯆꯠꯄꯗꯨ ꯅꯠꯇꯕꯤꯗ ꯅꯣꯡ ꯐꯥꯗꯣꯛ ꯃꯤꯂꯩꯀꯥꯢ ꯆꯠꯄꯗꯨꯗꯤ
ꯎꯝ ꯎꯝ ꯎꯝ ꯑꯗꯣ ꯆꯠꯇꯤ ꯆꯠꯇꯥꯕꯣ ꯅꯪ
ꯆꯠꯇꯦ ꯂꯩꯀꯥꯏꯗꯗꯤ
ꯃꯔꯝ ꯃꯣꯛꯄ ꯏꯕꯨꯡꯉꯣ ꯅꯤꯀꯣ ꯃꯤ ꯃꯆꯥꯥꯗꯤ
ꯎꯝ ꯃꯣꯛꯇꯦ ꯃꯣꯛꯇꯦ
ꯃꯔꯝ ꯌꯥꯝ ꯃꯣꯛꯏꯀꯣ ꯃꯔꯝ ꯃꯣꯛꯄ ꯏꯃꯧꯅꯤ ꯀꯥꯢꯅ ꯇꯧꯍꯜꯂꯨꯔ ꯅꯪ
ꯅꯪ ꯋꯥꯊꯤꯁꯦ ꯌꯥꯝ ꯉꯥꯡꯉꯦ
ꯑꯦꯍꯦ ꯍꯦ
ꯀꯅꯥ ꯀꯅꯥ ꯂꯩ
ꯍꯥ ꯑꯩꯗꯤ ꯃꯤꯒ ꯇꯨꯝꯃꯤ
ꯋꯥ ꯅꯕꯥꯅꯤ ꯈꯠꯇꯔꯣ
ꯑꯩꯈꯣꯏ ꯅꯅꯥꯎ ꯑꯃꯒ ꯂꯩꯕꯅꯦ
ꯑꯣ
ꯃꯣꯏ ꯑꯅꯤꯗꯤ ꯂꯣꯏꯅ ꯇꯨꯝꯅꯈ꯭ꯔꯦ ꯑꯩꯅ ꯁꯤꯗ ꯐꯣꯟ ꯃꯦꯠꯂꯒ ꯑꯗꯨꯝ ꯂꯩꯔꯤꯁꯤ ꯅꯤ
ꯀꯣꯂꯦꯖꯇꯤ ꯆꯠꯇ꯭ꯔꯣ
ꯆꯠꯇꯦꯗ ꯍꯟꯗꯛ ꯑꯦꯛꯖꯥꯝꯃꯨꯛ ꯅꯛꯁꯜꯂꯛꯑꯦꯅ ꯍꯥꯏꯈꯤꯕꯅꯦ ꯑꯦꯛꯖꯥꯝ ꯍꯥꯏꯔ ꯑꯩ ꯐꯣꯔꯝ ꯐꯤꯜ ꯑꯞ ꯇꯧꯕꯒꯥꯁꯨ ꯂꯣꯏ ꯀꯥꯎꯔꯦ ꯍꯥꯏꯕ
ꯑꯗꯨꯗꯤ ꯑꯦꯛꯖꯥꯝ ꯊꯥꯅꯤ ꯅꯪ
ꯑꯁ ꯍꯣꯏ ꯄꯩꯁꯥ ꯀꯌꯥ ꯂꯧꯕꯅꯣ ꯑꯩꯗꯣ ꯂꯣꯏ ꯀꯥꯎꯒ꯭ꯔꯦꯗ ꯀꯣꯂꯦꯖ ꯆꯠꯇꯕꯅꯤꯅ ꯑꯍꯨꯝ
ꯊꯔꯠ ꯁꯦꯝꯅꯦꯕ
ꯎꯝ
ꯊꯔꯠ ꯁꯦꯝꯒꯤꯗꯤ ꯑꯅꯤ ꯆꯥꯇ꯭ꯔꯦꯠ ꯑꯅꯤ ꯆꯅꯤꯄꯥꯥꯟ ꯑꯗꯨꯃꯥꯏꯅ ꯂꯩꯒꯨꯝ ꯇꯧꯕꯅꯤ
ꯈꯪꯖ ꯂꯥꯛꯆꯗ꯭ꯔꯦꯗ ꯑꯩ ꯀꯣꯂꯦꯖ ꯃꯇꯥꯡ ꯑꯁꯦ
ꯈꯪꯉꯣꯏ ꯈꯪꯉꯣꯏ ꯅꯪ ꯑꯦꯛꯖꯥꯝꯗꯁꯨ ꯑꯥ ꯑꯦꯛꯖꯥꯝꯗꯁꯨꯅꯦ ꯅꯪ ꯋꯥꯊꯤ ꯏꯌꯨ ꯅꯪ
ꯑꯦꯛꯖꯥꯝꯗꯁꯨꯅꯦ ꯏꯁ ꯑꯦꯛꯖꯥꯝꯗꯨꯗꯤ ꯍꯥꯏꯔꯨꯔꯅꯨ ꯑꯦꯛꯖꯥꯝꯒꯤ ꯍꯣꯜꯒꯤ ꯃꯅꯨꯡꯗ ꯍꯦꯛ ꯆꯥꯡꯉꯕ ꯎꯝ ꯀꯗꯥꯢ ꯀꯗꯥꯏꯗꯩꯅꯣ
ꯏꯁ ꯎꯝ
ꯑꯣꯖꯥꯅꯐꯥꯎ ꯋꯥꯔꯅꯤꯡ ꯄꯤꯔꯕꯅꯦ ꯑꯩ ꯍꯦ ꯏꯕꯦꯝꯃ ꯅꯪꯅ ꯇꯧꯔꯤꯗꯨ ꯈꯪꯗꯦ ꯍꯟꯗꯛ ꯍꯣꯡꯅꯤꯒ ꯍꯥꯏꯔꯛꯑꯦ
ꯍꯟꯗꯛꯀꯤ ꯃꯃꯥꯡꯒꯤꯗꯗꯤ ꯍꯣꯡꯉꯦꯕ ꯑꯣ ꯈꯣꯏ ꯁ꯭ꯋꯥꯏꯒꯤꯗꯤ ꯅꯣꯏꯗꯤ ꯈꯪꯗꯦ
ꯑꯩꯈꯣꯏꯗꯤ ꯍꯣꯡꯗꯦ ꯑꯩꯈꯣꯏꯒꯤ ꯎꯝ ꯀꯣꯂꯦꯖ ꯑꯩꯈꯣꯏꯒꯤ ꯀꯣꯂꯦꯖꯇ ꯑꯗꯨꯝ ꯇꯥꯏꯌꯦꯕ ꯑꯗꯨ ꯍꯟꯗꯛ ꯍꯣꯡꯅꯤ ꯍꯥꯏꯕꯅꯦ ꯑꯁ ꯑꯗꯨꯒꯤ ꯄꯥꯈꯠꯄꯁꯤꯗꯤ ꯑꯩꯗꯤ
ꯎꯝ ꯅꯈꯣꯏ ꯁ꯭ꯋꯥꯏ ꯑꯉꯥꯡꯒꯩ ꯍꯟꯗꯛꯇꯤ ꯍꯣꯡꯉꯦ ꯈꯣꯠꯂꯦ ꯄꯩꯁꯥ ꯇꯤꯡꯉꯦꯅ ꯇꯧꯅꯕꯅꯦ
ꯏꯁꯁ ꯑꯗꯨ ꯑꯣꯏꯔꯗꯤ ꯑꯩꯗꯤ ꯕꯦꯛ ꯆꯥꯔꯦ ꯀꯩꯅꯣ
ꯏꯁ ꯑꯗꯨ ꯅꯪ ꯚꯦꯂꯤꯗ ꯂꯩꯗꯣꯏꯁꯦ ꯀꯨꯏꯗꯣ ꯋꯥꯠꯂꯤꯅꯦꯀꯣ
ꯎꯝ ꯇꯧꯕꯗꯤ ꯑꯝ ꯀꯩꯅꯣ ꯇꯧ ꯎꯝ ꯑꯦꯛꯖꯥꯝꯗꯣ ꯄꯥꯁ ꯇꯧꯅꯕꯗꯤ ꯍꯣꯠꯅꯒꯅꯤꯗ ꯑꯗꯨꯕꯨꯗꯤ
ꯃꯥꯏ ꯄꯥꯛꯅꯕ ꯀꯟꯅ ꯍꯣꯠꯅꯒꯅꯤ ꯍꯣꯏ ꯃꯥꯅꯦ
ꯍꯣꯠꯅꯧ ꯍꯣꯠꯅꯧ ꯅꯪ
ꯎꯝ ꯑꯦꯛꯖꯥꯝ ꯐꯦꯜ ꯑꯣꯏꯕꯨ ꯀꯅꯥ ꯅꯨꯡꯉꯥꯏꯗꯧꯔꯤꯒꯦ
ꯑꯍꯥꯎꯕ ꯆꯥ ꯐꯪꯗꯦꯕ
ꯎꯝ ꯅꯣꯡ ꯇꯥꯕꯁꯤꯗꯤ ꯇꯨꯝꯕ ꯌꯥꯝ ꯅꯨꯡꯉꯥꯏꯌꯦꯦ
ꯏꯁ ꯇꯨꯝꯁꯨ ꯇꯨꯝꯗꯅ ꯇꯨꯝꯕ ꯅꯨꯡꯉꯥꯏꯑꯦ
ꯀꯩꯅꯣ ꯇꯧꯔꯤꯁꯤꯕꯣ ꯑꯩꯕꯣ
ꯇꯨꯝꯁꯨ ꯇꯨꯝꯗ꯭ꯔꯤꯕ ꯃꯥꯅ ꯇꯨꯝꯕ ꯅꯨꯡꯉꯥꯏ ꯀꯥꯏ
ꯅꯨꯡꯉꯥꯏ ꯐꯃꯨꯡꯗ ꯍꯤꯞꯄ ꯍꯤꯞꯄꯒꯤꯗꯤ ꯑꯩꯅ ꯅꯨꯡꯉꯥꯏ ꯍꯥꯏ
ꯍꯣꯏ ꯑꯗꯨ ꯑꯗꯨꯃꯥꯏꯅ ꯍꯥꯏꯌꯣꯕ
ꯎꯝ ꯍ ꯍꯝ
ꯀꯥꯏ ꯀꯥꯏ ꯆꯥꯂꯨꯒꯦ ꯉꯁꯤ
ꯆꯠ ꯆꯠꯇꯦꯗ ꯑꯩꯗꯤ ꯌꯨꯝꯗ ꯑꯗꯨꯝ ꯂꯩ ꯉꯁꯥꯏ ꯀꯣꯏꯕ ꯆꯠꯊꯣꯛꯁꯤꯔꯅꯗꯤ ꯇꯧꯕꯅꯦꯕꯀꯣ ꯑꯗꯣ ꯈꯪꯗꯔꯦꯗ
ꯆꯠꯇ꯭ꯔꯦꯕꯗꯨꯨꯝ
ꯎꯝ
ꯄꯣꯝ ꯄ ꯄꯣꯝ ꯄꯣꯝ ꯕꯣꯝ ꯕꯣꯝ
ꯈꯨꯜꯗꯗꯤ ꯆꯠꯇꯕ꯭ꯔꯥ
ꯇꯥꯕ꯭ꯔꯣ
ꯎꯝ ꯑꯩ ꯀꯩꯅꯣ ꯎ ꯑꯗꯨꯗꯣ ꯑꯝꯇ ꯌꯦꯡꯉꯨꯅꯦ
ꯍꯣꯢ